ꯍꯣꯏ ꯇꯥꯏꯌꯦ ꯀꯩꯒꯤ ꯌꯥꯗꯕꯅꯣ ꯅꯪꯒꯤꯀꯣ
ꯈꯪꯗꯦ ꯏꯅꯤꯁꯦꯇꯤꯡ ꯀꯣꯜꯗ ꯇꯧꯋꯦꯕꯥ ꯑꯗꯨꯒꯤ
ꯑꯣ
ꯀꯩꯗꯧꯔꯤꯅꯣ
ꯏꯃꯥꯟꯅꯕꯤ ꯑꯃꯒꯤ ꯔꯨꯝꯗ ꯂꯩꯌꯦ ꯂꯦꯞꯄꯒ
ꯎꯝ ꯑꯣ ꯀꯔꯤꯒꯤ ꯂꯦꯞꯄ꯭ꯔꯣ ꯅꯪꯗꯤ ꯐꯝꯃꯣ ꯌꯥꯗ꯭ꯔꯣ
ꯐꯝꯍꯟꯗ꯭ꯔꯦ ꯃꯥꯅꯥ
ꯂꯥꯢꯔꯤꯛ ꯄꯥꯕ꯭ꯔꯣ
ꯄꯥꯗꯦ ꯍꯨꯔꯦꯟ ꯄꯥꯗꯣꯏꯅꯦ ꯅꯪꯗꯤ
ꯑꯩꯗꯤ ꯌꯝꯅ ꯅꯨꯡꯉꯥꯏꯔ ꯂꯩꯌꯦ ꯍꯧꯖꯤꯛꯀꯥꯟ
ꯀꯩꯒꯤ ꯅꯨꯡꯉꯥꯏꯕ꯭ꯔꯣ
ꯑꯗꯨꯝ ꯅꯨꯡꯉꯥꯏꯔꯒ ꯂꯩꯔꯦ ꯆꯥꯛ ꯆꯥꯔꯕ꯭ꯔꯣ
ꯆꯥꯗ꯭ꯔꯤ ꯆꯥꯛ ꯂꯧꯕ ꯆꯠꯂꯗꯣꯏꯅꯦ ꯉ꯭ꯍꯥꯛ ꯂꯩꯕꯒꯥ
ꯑꯣ ꯀꯔꯤ ꯍꯤꯟꯖꯥꯡ ꯆꯥꯒꯦꯔꯣ
ꯉꯁꯤꯗꯤ ꯏꯃꯥꯟꯅꯕꯤ ꯑꯃꯅꯥ ꯃꯁ꯭ꯔꯨꯝ ꯊꯣꯡꯍꯧꯕ ꯃꯥꯜꯂꯦ
ꯑꯣ
ꯗꯤ
ꯑꯍꯣꯏꯗꯤ ꯈꯪꯗꯦ ꯍꯧꯔꯦꯟꯅ ꯍꯤꯟꯖꯥꯡ ꯊꯣꯡꯔꯒꯥ ꯆꯥꯔꯒꯥ ꯕꯣꯜ ꯌꯦꯡ ꯇꯣꯏꯅꯦ ꯑꯩꯈꯣꯏꯗꯤ
ꯑꯣ ꯉꯁꯤꯗꯤ ꯅꯪꯒꯤ ꯅꯨꯃꯤꯠꯅꯦꯀꯣ
ꯍꯣꯏ ꯑꯩꯒꯤ ꯅꯨꯃꯤꯠꯅꯦ ꯅꯩꯈꯥꯏꯔꯗꯕꯅꯦ ꯑꯩꯒꯤ ꯅꯨꯃꯤꯠꯇ
ꯎꯝ ꯅꯩꯈꯥꯏꯔꯣ ꯅꯈꯥꯏꯔꯣ ꯈꯔ ꯇꯧꯒꯥꯏꯔꯣ
ꯍꯣꯏ
ꯎꯝ ꯎꯝ
ꯅꯣꯏꯒꯤ ꯑꯦꯛꯖꯥꯝ ꯗꯦꯠ ꯀꯌꯥꯗ ꯍꯧꯅꯤ ꯍꯥꯏꯕ꯭ꯔꯣ
ꯍꯥꯥ
ꯑꯦꯛꯖꯥꯝ ꯗꯦꯠ ꯀꯌꯥꯗꯒꯤ ꯍꯧꯅꯤ ꯍꯥꯏꯕ꯭ꯔꯣ
ꯗꯦꯠ ꯇ꯭ꯋꯦꯟꯇꯤ ꯑꯩꯠꯇꯒꯤ ꯀꯨꯟꯅꯤꯄꯥꯥꯟꯗꯒꯤ
ꯑꯣ ꯀꯨꯟꯅꯤ ꯄꯥꯟꯒꯤ ꯗꯦꯠ ꯀꯌꯥ ꯐꯥꯎꯅꯣ
ꯀꯨꯟꯅꯤ ꯄꯥꯥꯟꯗꯒꯤ ꯇꯥꯔꯤꯛ ꯑꯍꯨꯝ ꯐꯥꯎꯕ
ꯑꯣ
ꯇꯔꯤꯛ ꯑꯍꯨꯝ ꯐꯥꯎꯕ
ꯂꯥꯏꯔꯤꯛ ꯄꯥꯕ ꯂꯣꯏ ꯂꯣꯏꯔꯝꯅꯤꯀꯣ ꯅꯪꯗꯤ
ꯍꯧꯖꯤꯛꯀꯥꯟꯗꯤ ꯑꯩ ꯊꯕꯛ ꯌꯥꯝ ꯆꯤꯜꯂꯦ ꯑꯗꯨꯒꯤ ꯂꯥꯏꯔꯤꯛ ꯆꯪꯗ꯭ꯔꯦ
ꯑꯣ ꯅꯪꯒꯤ ꯊꯕꯥꯛꯇꯣ ꯑꯩꯁꯨ ꯈꯪꯉꯦꯗ ꯑꯗꯨꯝ ꯆꯤꯜꯂꯝ ꯃꯅꯤ
ꯎꯝ ꯌꯥꯝ ꯆꯤꯜꯂꯦ ꯀꯣꯛꯁꯦ ꯀꯔꯤꯒꯤ ꯁꯨꯃꯥꯏꯅ ꯇꯧꯕ꯭ꯔꯣ ꯈꯪꯗꯦ ꯆꯪꯗ꯭ꯔꯦꯅꯦ ꯍꯟꯗꯛꯇꯤ
ꯎꯝ ꯍꯟꯗꯛꯁꯦ ꯈꯔꯁꯨ ꯅꯨꯡꯉꯥꯏꯕꯒꯤꯂꯥꯛ ꯆꯠꯄꯅꯤꯅ ꯀꯣ ꯀꯣꯛꯇ ꯆꯪꯍꯟꯗ꯭ꯔꯕ ꯂꯨꯅ ꯅꯣꯏꯗꯤ ꯕꯣꯜꯁꯨ ꯁꯤꯈ꯭ꯔꯒꯨꯝ ꯇꯧꯗꯥꯏ
ꯍꯣꯏ ꯁꯤꯈꯔꯦ ꯉꯔꯥꯡ ꯊꯃꯣꯏ ꯌꯥꯝ ꯀꯥꯏꯔꯒ ꯇꯣꯛꯑꯦ ꯀꯩ ꯇꯧꯔꯨꯅꯤ
ꯑꯁ ꯅꯣꯏꯒꯤꯗꯨꯁꯨ ꯌꯥꯗꯤ ꯌꯥꯗꯦꯍꯦ ꯃꯥꯂꯩꯔꯒ ꯈꯔ ꯃꯥꯒꯤ ꯈꯨꯟꯒꯤꯁꯨ ꯅꯨꯡꯉꯥꯏ ꯍꯥꯟꯅꯗꯤ ꯐꯥꯗꯣꯏꯕ
ꯌꯥꯗ꯭ꯔꯦ ꯍꯟꯗꯛꯇꯤ ꯅꯣꯏ ꯒꯤꯇꯪ ꯉꯥꯏꯔꯦ ꯍꯣꯞꯁꯦ ꯑꯇꯣꯞꯄ ꯂꯩꯍꯧꯔꯦ ꯑꯇꯣꯞꯄꯗꯤ
ꯑꯁ ꯑꯩꯈꯣꯏꯒꯤꯁꯨ ꯈꯪꯗꯦꯗ ꯀꯔꯤ ꯂꯥꯛꯀꯦꯔꯥ
ꯀꯪꯒꯨꯁꯤꯡ
ꯎꯝ ꯑꯗꯨ ꯑꯣꯏꯔꯁꯨ ꯑꯁ ꯌꯥꯝ ꯌꯥꯝ ꯀꯟ ꯀꯟꯕꯂꯩꯔꯤꯌꯦꯗ ꯌꯥꯝ
ꯀꯟ ꯀꯟꯕ ꯂꯩ ꯑꯗꯣ ꯍꯟꯗꯛ ꯑꯔꯣꯏꯕ ꯑꯣꯏꯕ ꯑꯣꯏꯒꯗꯕ ꯀꯥꯡꯕꯨꯁꯤꯡꯗꯤ
ꯑꯣ ꯂꯩꯥꯍꯧꯈ꯭ꯔꯦ ꯑꯅꯤ ꯑꯍꯨꯝ ꯍꯧꯖꯤꯛ ꯑꯃ ꯈꯛꯇ ꯉꯥꯏꯔꯦ ꯑꯗꯨꯁꯨ ꯉꯁꯤ ꯀꯔꯤ ꯊꯣꯛꯀꯦꯔꯥꯒꯤ ꯃꯊꯥ ꯌꯥꯝ ꯁꯥꯏꯌꯦ ꯑꯩꯁꯨ
ꯎꯝ ꯄꯥꯈꯠ ꯄꯥꯈꯠꯅ ꯌꯦꯡꯗꯣꯏꯅꯦ ꯉꯔꯥꯡ ꯑꯩꯅ ꯌꯦꯡꯕꯒꯨꯝꯅ ꯅꯪꯁꯨ
ꯅꯍꯥꯟꯗꯒꯤ ꯄꯈꯠꯂꯒ ꯂꯩꯔꯦ ꯑꯩꯗꯤ ꯃꯊꯥ ꯀꯨꯁꯥꯗꯣ ꯅꯍꯥꯟ
ꯎꯄꯥꯏ ꯂꯩꯇꯦ ꯄꯥꯈꯠꯄꯅꯦ ꯂꯥꯏꯕ ꯍꯥꯏꯕꯁꯤꯗꯤ ꯌꯥꯗ꯭ꯔꯦ
ꯑꯗꯨꯅꯦ ꯃꯊꯥ ꯁꯥꯕꯗꯨ ꯃꯊꯥ ꯁꯥꯕꯗꯨ ꯂꯣꯏꯔꯕꯅꯦ ꯑꯗꯨ ꯅꯨꯃꯤꯠꯇ
ꯎꯝ ꯑꯌꯨꯛ ꯑꯗꯨ ꯅꯨꯃꯤꯠꯇꯣ ꯅꯪ ꯇꯨꯝꯗꯕꯤ ꯌꯦꯡꯕ꯭ꯔꯣ
ꯇꯨꯝꯗꯕ ꯃꯥꯜꯂꯦ ꯍꯣꯏ ꯑꯗꯨ ꯄꯨꯡ ꯑꯅꯤ ꯈꯔ ꯍꯦꯟꯅ ꯐꯥꯎꯗꯤ ꯇꯨꯝꯂꯃ ꯕꯅꯦ ꯑꯗꯨ ꯃꯤꯉꯣꯟꯗ ꯍꯧꯗꯣꯛꯍꯟꯕꯅꯦꯕ ꯑꯩ
ꯑꯥꯎ
ꯑꯗꯨꯗꯒꯤ ꯑꯩꯉꯣꯟꯗ ꯀꯥꯎꯔꯒ ꯑꯩꯁꯦ ꯇꯥꯗ꯭ꯔꯦ ꯍꯥꯏꯌꯦ ꯑꯗꯨꯗꯒꯤ ꯐꯖꯅ ꯇꯨꯝꯈ꯭ꯔꯕ ꯃꯥꯜꯂꯦꯕ ꯑꯗꯨꯗꯒꯤ ꯀꯣꯜ ꯑꯃꯨꯛꯀ ꯇꯩꯔꯛ ꯄ ꯑꯗꯨꯗꯒꯤ ꯍꯧꯀꯠꯂꯒ ꯌꯦꯡꯉꯦ ꯄꯨꯡ ꯇꯔꯦꯠ ꯇꯥꯕ ꯇꯥ ꯈꯤꯇꯪ ꯇꯥꯅꯤꯉꯥꯏ ꯈꯤꯇꯪꯈꯇꯪ ꯉꯥꯏꯔꯝꯅꯤꯀꯣ ꯑꯗꯨ ꯅꯨꯃꯤꯠꯇꯣ
ꯑꯥ
ꯑꯁ ꯃꯊꯥ ꯁꯥꯕꯗꯨ ꯂꯣꯏꯔꯦ ꯂꯣꯏꯔꯦ ꯑꯃ ꯑꯃꯨꯛ ꯆꯪ ꯑꯃ ꯑꯃꯨꯛ ꯆꯪ ꯀꯔꯤ
ꯑꯗꯣ ꯅꯨꯃꯤꯠꯇꯣ ꯀꯥꯕꯅꯤꯅꯀꯣ
ꯑꯥ ꯑ꯭ꯁ ꯑꯩꯗꯤ ꯃꯊꯥ ꯁꯥꯕꯅ ꯉꯁꯤ ꯅꯨꯃꯤꯠꯁꯦ ꯂꯣꯏꯔꯅꯤꯒꯤ ꯀꯣꯛꯅꯦ ꯃꯣꯏ ꯄꯦꯅꯥꯜꯇꯤ ꯒꯨꯝꯃ ꯇꯥꯔꯗꯤꯒꯤ ꯑ꯭ꯁ
ꯄꯦꯅꯥꯜꯇꯤꯗꯤ ꯑꯗꯣ ꯆꯟꯗꯧꯅꯤ ꯃꯥꯜꯂꯤꯗ ꯍꯩꯕꯅꯦꯕ ꯃꯤ ꯌꯥꯝꯅ
ꯍꯣꯏ ꯍꯥꯏꯔꯁꯨ ꯃꯣꯏꯒꯤ ꯑꯃꯗꯨ ꯈꯨ ꯍꯩꯗꯨꯗꯤ
ꯑꯃꯗꯣ ꯑꯥ ꯑꯃꯗꯣ ꯑꯍꯩꯕ ꯃꯤ ꯌꯥꯥꯛꯏꯕꯅꯦꯀꯣ
ꯑ ꯑꯗꯨꯒꯤ ꯑ꯭ꯁ ꯃꯊꯥ ꯁꯥꯕꯅꯤ ꯃꯣꯏꯁꯨ ꯅꯦꯛꯁ ꯀꯨꯝꯕꯗ ꯆꯪꯉ꯭ꯔꯗꯤ ꯑꯩ ꯃꯣꯏꯕꯨ ꯐꯖꯟꯅ ꯁꯞꯄꯣꯔꯠ ꯇꯧꯒꯅꯤ ꯑꯩꯗꯤ ꯃꯣꯏꯕꯨ ꯌꯥꯝꯅ ꯅꯨꯡꯁꯤꯌꯦ ꯍꯟꯗꯛꯀꯤ ꯀꯤꯞꯄ꯭ꯔꯗꯨ
ꯍꯣꯏ ꯃꯊꯪꯗꯗꯤ ꯃꯊꯪ ꯋꯥ꯭ꯔꯜ ꯀꯞꯇꯗꯤ ꯀꯅꯥꯕꯨ ꯍꯣꯞ ꯊꯝꯗꯣꯏꯅꯣ
ꯑꯗꯨ ꯅꯨꯄꯥꯗꯨ ꯌꯥꯎꯗꯣꯏ ꯃꯥꯥꯟꯗꯦ ꯍꯟꯗꯛ ꯀꯤꯄ꯭ꯔꯗꯨꯀꯣ ꯃꯥꯁꯨ ꯆꯍꯤꯗꯣ ꯑꯥ ꯑꯥ ꯌꯥꯎꯔꯕꯅꯤꯅ
ꯌꯧꯔꯦ
ꯗꯨ ꯅꯨꯄꯥꯗꯣ ꯅꯍꯥꯟꯗꯒꯤ ꯁꯥꯟꯅꯔꯒ ꯇꯧꯔꯝꯃꯗꯤ ꯐꯖꯗꯣꯏꯅꯤ
ꯍꯣꯏ
ꯌꯥꯝꯅ ꯅꯨꯡꯁꯤꯌꯦꯕ ꯑꯩꯗꯤ ꯃꯁꯛꯇꯣ ꯌꯦꯡꯔꯒ
ꯑꯥ ꯈꯪꯗꯦꯗ ꯏꯕꯥꯅꯤꯁꯨ ꯆꯠꯂꯒ ꯁꯟꯅꯧꯔ ꯁꯦꯔꯣ
ꯑ꯭ꯁ ꯅꯪ ꯅꯦꯛꯁ ꯌ꯭ꯔ ꯃꯁꯥꯛꯀꯤꯗ ꯁꯥꯟꯅꯥꯑꯣ
ꯑ ꯁꯥꯅ ꯍꯥ ꯍꯥ ꯃꯁꯥꯀꯤꯗ ꯅꯪꯕꯨ ꯌꯥꯝ ꯌꯦꯡꯅꯤꯡꯉꯤꯅꯦ ꯑꯩꯗꯤ ꯑꯃꯨꯛꯀꯥ ꯎꯗꯕ ꯀꯨꯏꯔꯕꯒꯤ
ꯑꯥ ꯄꯨꯟꯁꯤꯒꯤ ꯔꯤꯇꯥꯏꯔ ꯇꯧꯈ꯭ꯔꯦ ꯑꯩꯗꯤ
ꯀꯩꯒꯤꯅꯣ ꯅꯪꯅ ꯔꯤꯇꯥꯌꯔ ꯇꯧꯔꯤꯁꯦ
ꯑꯗꯨꯒꯨꯝꯕ ꯑꯃꯨꯛꯀ ꯆꯪꯕ ꯌꯥꯗꯦ ꯏꯀꯥꯏꯖꯩꯌꯦ ꯅꯍꯥꯟꯑꯃꯨꯛ ꯅꯍꯥꯟ ꯃꯨꯛ ꯑꯁꯥ ꯅꯥꯕꯗ ꯏꯀꯥꯏ ꯆꯩ ꯅꯤꯡꯁꯤꯡꯔꯒ ꯅꯠꯇꯦꯗ ꯑꯗꯨꯝ ꯁꯥꯅ꯭ꯕ ꯇꯨ ꯍꯥꯏꯗꯕꯒꯤ ꯑꯩ ꯇꯜꯂꯦꯕ
ꯑꯣ
ꯁꯥꯁꯨ ꯁꯥꯟꯅꯅꯤꯡꯗꯦ ꯑꯗꯨ ꯑꯩ ꯍꯛꯆꯥꯡꯁꯨ ꯌꯥꯗ꯭ꯔꯦ ꯑꯗꯨꯒꯤ ꯃꯤꯅ ꯈꯤꯇꯪ ꯈꯛꯇ ꯊꯦꯡꯕꯗ ꯗꯨꯝ ꯇꯨꯔꯦꯕ ꯑꯗꯨꯒꯤ ꯑꯩ ꯌꯥꯗꯦ ꯅꯍꯥꯟ ꯑꯈꯣꯏ ꯎꯝ ꯖꯦꯂꯦꯡꯔꯣꯡꯒꯤ ꯆꯠꯄꯗꯀꯣ ꯑꯗꯨ ꯃꯇꯝꯗ ꯇꯨꯋꯦꯕꯥ ꯑꯗꯨ ꯐꯖꯟꯅ ꯑꯗꯨꯨꯗꯒꯤ ꯑꯩ ꯃꯤꯅ ꯈꯤꯇꯪ ꯈꯛꯇ ꯊꯦꯡꯉꯁꯨ ꯋꯦꯠꯇꯣ ꯌꯥꯝꯕꯅꯤꯅ ꯑꯗꯨꯝ ꯇꯥ ꯇꯥꯕꯒꯤ ꯑꯩ ꯃꯤ ꯃꯃꯥꯡꯗ ꯑꯗꯨꯒꯨꯝꯕ ꯊꯕꯛ ꯇꯣ ꯇꯧꯅꯤꯡꯗ꯭ꯔꯦ ꯑꯩꯕꯨ ꯄꯥꯏꯔ ꯆꯦꯜꯂꯒ ꯃꯥꯜꯂꯤ ꯍꯥꯏꯌꯦ ꯃꯤꯅ
ꯅꯪꯗꯤ ꯌꯥꯝ ꯅꯣꯏꯔꯕ ꯃꯥꯜꯂꯦꯀꯣ ꯑꯗꯨꯗꯤ ꯑꯩꯗꯧꯅ
ꯑꯧ ꯅꯣꯏꯕꯅꯤꯅ ꯌꯥꯗ꯭ꯔꯦꯕ
ꯑꯧ
ꯑ꯭ꯁ ꯁꯪꯗ꯭ꯔꯦꯗ ꯆꯥ ꯑꯌꯨꯛ ꯌꯨꯛꯇꯒ ꯐꯖꯅ ꯕ꯭ꯔꯦꯛꯐꯥꯁꯀ ꯇꯥꯎꯔꯒ ꯇꯧꯎꯔꯗꯤ ꯈ꯭ꯔꯗꯤ ꯅꯣꯏ ꯊꯣꯛꯀꯦꯔꯥ ꯈꯪꯗꯦ ꯇꯨꯝꯅꯤꯡꯕꯅꯤꯅ ꯆꯠꯅꯤꯡꯗꯦꯕ ꯌꯥꯝꯅ ꯉꯁꯤ ꯆꯠꯂꯦ ꯑꯩ ꯉꯁꯤ ꯑꯄꯪ ꯑꯣꯏꯕꯅꯤꯅ ꯌꯥꯗ꯭ꯔꯕ ꯀꯣꯛꯁꯦ ꯆꯠꯂꯒ ꯑꯌꯨꯛꯇ ꯃꯌꯥꯡ ꯅꯨꯄꯤꯒ ꯆꯠꯂꯦ
ꯑꯣ ꯑꯣ ꯑꯣ
ꯆꯠꯂꯔꯣꯏꯅꯗꯤ ꯇꯨꯝꯒꯦꯅ ꯑꯃꯨꯛꯀ ꯍꯜꯂꯛꯄꯅꯦ ꯑꯗꯨꯒꯤ ꯃꯥꯅ ꯆꯠꯅꯤꯡꯕ꯭ꯔꯣ ꯍꯥꯏꯕꯗ ꯍꯣꯏ ꯍꯣꯏ ꯆꯠꯂꯁꯤ ꯁꯦ ꯑꯩꯗꯤ ꯑꯩꯗꯤ ꯈꯨꯄꯪꯗꯣ ꯂꯣꯏꯔꯦ ꯍꯟꯅ ꯍꯤꯗꯥꯛ ꯆꯥꯊꯣꯛꯑꯦꯅꯦ ꯇꯟ ꯆꯥꯗꯕꯤ ꯑꯗꯨ ꯑꯩꯒꯤ ꯀꯣꯛꯇꯨꯗꯤ
ꯑꯗꯣ ꯑꯦꯝꯇꯤ ꯁ꯭ꯇꯣꯃꯥꯛꯇ ꯍꯤꯗꯥꯛꯇꯣ ꯍꯧꯖꯤꯛ ꯍꯟꯅ ꯆꯥꯔꯒ ꯈꯔ ꯂꯩꯥꯏꯔꯒ ꯇꯟ ꯆꯥꯔꯗꯤ ꯐ ꯐꯔꯅꯤ ꯅꯪ ꯆꯥꯁꯤꯟꯕꯅꯦ ꯑꯗꯨꯒ ꯆꯥꯕ ꯍꯦꯛ ꯂꯣꯏꯔꯒ ꯑꯩꯁꯦ ꯀꯔꯤꯒ ꯍꯧꯖꯤꯛ ꯍꯤꯗꯥꯛ ꯆꯥꯕ꯭ꯔ ꯀꯣꯅ ꯑ ꯆꯠꯄꯗꯨ ꯑꯣꯏꯗ꯭ꯔꯒ ꯉꯁꯤ ꯑꯩ ꯊꯋꯥꯏ ꯌꯥꯝ ꯅꯨꯡꯉꯥꯏꯇꯦ ꯍꯤꯗꯥꯛ ꯆꯥꯕ ꯂꯥꯟ ꯀꯕꯤ ꯑꯄꯪꯅꯦ ꯄꯨꯔꯥ ꯌꯥꯝꯅ ꯑ ꯀꯣꯛꯁꯦ ꯌꯥꯗ꯭ꯔꯦꯕ ꯑꯩꯗꯤ ꯇꯟꯗꯣ ꯆꯥꯕ ꯂꯣꯏꯔꯗꯤ ꯑꯗꯨꯝ ꯐꯥꯏꯚ ꯃꯤꯅꯤꯠꯁ ꯀꯨꯝꯕ ꯕ꯭ꯔꯦꯛ ꯂꯩꯔꯒ ꯑꯗꯨꯝ ꯆꯥꯕꯗꯤ ꯐꯥꯒꯗꯕꯅꯦꯕ ꯑꯗꯨꯒꯤꯀꯣꯛ ꯑꯗ ꯑꯩꯅꯗꯤ ꯆꯥꯕ ꯂꯣꯏꯈ꯭ꯔꯦ ꯑꯗꯨꯒꯤ ꯍꯧꯖꯤꯛꯁꯦ ꯍꯤꯗꯥꯛ ꯆꯥꯔꯗꯤ ꯆꯞ ꯆꯥꯔꯅꯤꯒꯤ ꯀꯣꯛꯅꯦꯕ ꯑꯩꯒꯤ ꯀꯣꯛꯁꯦ ꯑꯗꯨꯒꯤ ꯁꯦꯔꯥꯟ ꯇꯨꯔꯥꯟ ꯑꯣꯅꯥ ꯇꯩꯅꯥꯔꯒ ꯂꯩꯕ ꯋꯥꯅꯤꯗ
ꯔꯕꯅꯦ ꯑꯗꯨꯒꯤ ꯆꯥꯁꯨ ꯆꯥꯅꯤꯡꯗꯦꯕ ꯑꯁꯦꯡꯕ ꯍꯥꯏꯔꯗꯤ ꯑꯗꯨ ꯍꯤꯗꯥꯛ ꯀꯩꯒꯅꯦꯅ ꯆꯠꯂꯒ ꯁꯣꯏꯕꯅꯦꯕ ꯑꯗꯨꯒꯤ ꯍꯌꯦꯡꯗꯒꯤꯗꯤ ꯆꯠꯅꯤꯡꯕ ꯐꯥꯎꯗ꯭ꯔꯦ ꯍꯌꯦꯡꯗꯤ ꯍꯥꯎꯁꯨ ꯍꯥꯎꯗꯕꯒꯨꯝꯅꯤꯗ
ꯍꯌꯦꯡꯗꯤ ꯇꯟ ꯄꯤꯗꯕ ꯅꯨꯃꯤꯠ ꯇꯥꯔꯝꯕ꯭ꯔꯣ
ꯄꯣꯍꯥ ꯍꯥꯏꯕ꯭ꯔꯥ ꯑꯗꯨ ꯑꯣꯏꯔꯝꯅꯤ ꯑꯗꯨꯅ
ꯑꯣ ꯑꯣ ꯅꯪ ꯗꯤ ꯌꯨꯝ ꯀꯔꯝꯀꯥꯟ ꯆꯠꯇꯨꯏꯅꯣ
ꯍꯩ ꯑꯩꯈꯣꯏꯒꯤꯁꯦ ꯑꯩꯗꯤ ꯗꯤꯁꯦꯝꯕꯔꯗ ꯆꯠ ꯆꯠꯅꯤꯡꯕꯅꯦ ꯑꯗꯨ ꯀꯔꯤ ꯇꯧꯔꯛꯀꯦꯔ ꯈꯪꯗ꯭ꯔꯦꯅꯦ
ꯑꯣ ꯑꯦꯛꯖꯥꯝꯒꯨꯝꯕ ꯂꯩꯕ꯭ꯔꯣ
ꯑꯦꯛꯖꯥꯝꯒꯨꯝꯕꯗꯤ ꯂꯩꯇꯦ ꯑꯗꯨ ꯑꯣꯏꯔꯁꯨ ꯃꯅꯤꯄꯨꯔꯗꯣ ꯀꯔꯃꯥꯏ ꯇꯧꯒꯦꯔꯗꯣ ꯈꯪꯗꯕ
ꯑꯣ ꯗꯤꯁꯦꯝꯕꯔꯗꯗꯤ ꯗ꯭ꯌꯨꯇꯤ ꯂꯩꯇꯕ꯭ꯔꯣ
ꯗꯤꯁꯦꯝꯕꯔ ꯍꯥ ꯈꯪꯗꯦꯅꯦ ꯑꯩꯈꯣꯏꯁꯦ ꯍꯟꯗꯛ ꯑꯦꯛꯖꯥꯝꯗꯣ ꯉꯟꯇꯥ ꯇꯧꯒꯅꯤ ꯍꯥꯏꯌꯦ ꯑꯗꯨꯒꯤ ꯑꯣ ꯉꯟꯇꯥ ꯉꯟꯇꯥꯁꯦ ꯂꯣꯏꯕ ꯍꯧꯔꯅꯤꯅ ꯑꯃꯨꯛꯀ ꯑꯣꯖꯥ ꯈꯔꯅ ꯍꯥꯏꯕꯒꯨꯝ ꯇꯥꯏ ꯑꯩꯁꯨ ꯈꯪꯗꯦ ꯍꯦꯛꯇ ꯃꯣꯏ ꯀꯔꯤ ꯊꯣꯛꯀꯦꯔ ꯑꯗꯨ ꯍꯟꯗꯛꯁꯦ ꯈꯔ ꯑꯦꯛꯖꯥꯝꯒꯤ ꯂꯨꯕ ꯇꯕꯛꯁꯦ ꯇꯧꯕꯍꯧꯔꯦꯕ
ꯑꯥꯎ
ꯑꯗꯨꯒꯤ ꯑꯩꯁꯨ ꯃꯊꯥ ꯈꯔ ꯁꯥꯔ ꯂꯩꯕꯅꯤ
ꯑꯣ
ꯑꯗꯨꯒ ꯑꯦꯁꯥꯏꯟꯃꯦꯟꯒꯨꯝꯕꯁꯨ ꯍꯌꯦꯡꯗꯣ ꯉꯁꯤ ꯇꯧꯔꯛꯇꯕꯒꯤ ꯑꯦꯇꯦꯟꯗꯦꯟꯁꯁꯨ ꯄꯥ ꯍꯜꯂꯔꯣꯏꯒꯨꯝꯕ ꯇꯧꯔꯒ ꯍꯌꯦꯡ ꯑꯗꯨ ꯑꯩ ꯏꯃꯥꯟꯅꯕꯤ ꯈꯔ ꯅꯣꯏꯕꯤꯗꯣ ꯂꯩꯔꯝꯗ꯭ꯔꯗꯤ ꯑꯗꯨꯝ ꯑꯦꯕ ꯁꯦꯟ ꯄꯥꯜꯂꯝꯕꯁꯨ ꯌꯥꯏ ꯑꯩꯒꯤꯗꯣ ꯃꯣꯏꯗꯤ ꯑꯗꯨꯝ ꯂꯥꯏꯔꯤꯛ ꯍꯩꯕ ꯍꯣꯏꯅꯤꯅꯀꯣ ꯃꯣꯏ ꯂꯩꯕꯒꯤ ꯑꯣꯖꯥꯅꯗꯣ ꯌꯥꯔꯦ ꯌꯥꯔꯦꯒ ꯇꯧꯔꯛꯑꯦ ꯑꯃꯨꯛꯀ ꯍꯌꯦꯡꯁꯦ ꯄꯨꯡ ꯅꯤꯄꯥꯟ ꯃꯃꯥꯡꯗ ꯑꯦꯁꯥꯏꯟꯃꯦꯟ ꯁꯝꯃꯤꯠ ꯇꯧꯗ꯭ꯔꯗꯤ ꯑꯩꯈꯣꯏꯒꯤ ꯑꯦꯇꯦꯟꯗꯦꯟꯁ ꯄꯥꯜꯂꯔꯣꯏ ꯍꯥꯏꯌꯦ
ꯄꯨꯡ ꯅꯤꯄꯥꯥꯟꯒꯤ ꯃꯃꯥꯡꯗ
ꯎꯝ
ꯄꯨꯡ ꯅꯤꯄꯥꯟ ꯃꯃꯥꯡꯗꯗꯤ ꯀꯅꯥ ꯆꯠꯇꯣꯔꯤꯕ
ꯑꯗꯨꯗꯣ ꯑꯩ ꯗ꯭ꯌꯨꯇꯤ ꯆꯠꯇ꯭ꯔꯤꯀꯥꯟꯗ ꯍꯥꯟꯅ ꯑꯦꯁꯥꯏꯟꯃꯦꯟ ꯁꯝꯃꯤꯠ ꯇꯧꯕ ꯆꯥꯠꯂꯅꯤ ꯑꯗꯨ ꯂꯣꯏꯔꯒ ꯗ꯭ꯌꯨꯇꯤ ꯆꯥꯠꯂꯅꯤ
ꯎꯝ ꯅꯪꯁꯨ ꯗ꯭ꯌꯨꯇꯤ ꯆꯠꯇꯣꯏꯔꯣ ꯍꯌꯦꯡꯁꯦ
ꯍꯌꯦꯡꯗꯒꯤ ꯆꯥꯠꯄ ꯍꯧꯔꯅꯤ ꯍꯣꯏ ꯑꯁꯤ ꯐꯖꯥꯕ ꯍꯣꯁꯄꯤꯇꯥꯜꯗꯗꯣ
ꯄꯨꯡ ꯀꯌꯥꯗꯒꯤ ꯀꯌꯥ ꯐꯧꯅꯣ ꯅꯪꯒꯤ ꯗ꯭ꯌꯨꯇꯤꯗꯤ
ꯄꯨꯡ ꯅꯤꯄꯥꯟꯗꯒꯤ ꯄꯨꯡ ꯕꯥꯔꯣ ꯃꯈꯥꯏ
ꯑꯣ
ꯅꯣꯏꯗꯤ ꯍꯌꯦꯡ ꯀ꯭ꯂꯥꯁ ꯆꯠꯀꯦꯔꯣ
ꯑꯩꯈꯣꯏꯒꯤ ꯍꯧꯖꯤꯛꯀꯥꯟ ꯑꯦꯛꯖꯥꯝ ꯃꯌꯥꯑꯣꯏꯕꯒꯤ ꯀ꯭ꯂꯥꯁ ꯂꯦꯞꯄꯒ ꯂꯩꯌꯦ
ꯑꯣ ꯅꯨꯡꯉꯥꯏꯖꯔꯝꯅꯤꯅꯦ ꯅꯣꯏꯗꯤ
ꯅꯨꯡꯉꯥꯏꯌꯦ ꯌꯥꯝꯅ ꯂꯥꯏꯔꯤꯛ ꯄꯥꯕ ꯆꯪꯗ꯭ꯔꯦꯅꯦ ꯍꯟꯗꯛꯇꯤ ꯑꯩꯁꯦ ꯀꯃꯥꯏꯅ ꯇꯧꯗꯣꯏꯅꯣ ꯈꯪꯗ꯭ꯔꯦꯅꯦ
ꯅꯪꯒꯤ ꯀꯣꯛ ꯆꯥꯡꯗꯕꯗꯣ ꯑꯁꯤꯗ ꯀꯣꯛꯁꯦ ꯆꯥꯡꯃꯟꯕꯒꯤꯁꯨ ꯑꯣꯏꯔꯝꯒꯅꯤ ꯀꯣ
ꯑꯣꯏꯔꯕ ꯃꯥꯂꯦ ꯈꯪꯗ꯭ꯔꯦ
ꯑꯩꯁꯨ ꯄꯨꯔꯥ ꯂꯨꯞꯄꯗꯥꯒꯤ ꯇꯧꯐꯝꯁꯨꯨ ꯈꯪꯗꯔꯒ ꯀꯔꯤ ꯇꯧꯗꯣꯏꯅꯣꯁꯨ ꯈꯪꯗ꯭ꯔꯦ ꯑꯗꯨꯝ ꯇꯧꯅꯤꯡꯂꯒ ꯂꯩꯔꯦꯕ ꯑꯁꯤꯗ ꯀ꯭ꯂꯥꯁꯁꯨꯨ ꯆꯠꯅꯤꯡꯕꯁꯨ ꯐꯥꯎꯗꯦ ꯀ꯭ꯂꯥꯁꯇ ꯇꯨ ꯃꯤꯒꯤ ꯋꯥꯏꯐ ꯐꯏ ꯅꯤꯔꯒ ꯀꯔꯝ ꯀꯔꯝꯕ ꯂꯥꯛꯔꯒ ꯂꯩꯔꯝꯕ꯭ꯔꯥꯅ ꯃꯤꯒꯤ ꯑꯃꯨꯛꯀ ꯍꯥꯡ ꯑꯃꯨꯛꯀ ꯍꯥꯡꯉ ꯇꯧꯔ ꯂꯩꯕꯅꯦ ꯑꯉꯥꯎꯕꯤꯒꯨꯝꯅ ꯑꯩ ꯑꯗꯨꯒ ꯑꯩꯒꯤ ꯁꯤꯝꯁꯦ ꯌꯥꯗ꯭ꯔꯕꯒꯤꯅꯦ ꯑꯗꯨꯒꯤ ꯍꯣꯁꯄꯣꯠꯇꯣ ꯑꯃꯨꯛꯀ ꯊꯥꯕꯤꯌꯣ ꯊꯥꯕꯤꯌꯣꯒ ꯇꯧꯔꯒ
ꯑꯣ ꯉꯥꯎꯔꯦꯅꯦ ꯅꯪ ꯌꯥꯗ꯭ꯔꯦꯅꯦ
ꯄꯨꯔꯥ ꯂꯨꯞꯔꯒ ꯂꯩꯔꯦ
ꯌꯥ꯭ꯗꯔꯦ ꯌꯥ꯭ꯗꯔꯦ ꯅꯪ
ꯎꯝ ꯌꯥꯗ꯭ꯔꯦ ꯅꯃꯅꯕꯤꯗꯨꯗꯤ ꯂꯥꯏꯔꯤꯛ ꯄꯥꯔꯒ ꯂꯩꯕ꯭ꯔꯣ
ꯂꯩꯇꯤꯌꯦ
ꯑꯣ ꯃꯥ ꯀꯔꯤ ꯇꯧꯔꯒ ꯂꯩꯕ꯭ꯔꯣ
ꯃꯥꯗꯤ ꯍꯤꯞꯄꯒ ꯂꯩꯌꯦ
ꯑꯣ ꯅꯣꯏꯒꯤ ꯔꯨꯝꯃꯦꯠ ꯑꯉꯥꯡ ꯃꯌꯥꯡ ꯅꯨꯄꯤꯗꯨꯁꯨ ꯍꯌꯦꯡꯗꯤ ꯍꯜꯂꯛꯈ꯭ꯔꯦꯒꯦꯔꯥ ꯈꯪꯗꯦꯅꯦ
ꯑꯣ ꯍꯥꯌꯦꯡ ꯍꯥꯜꯂꯛꯒꯅꯤ ꯍꯥꯏꯅ ꯄꯥꯎ ꯇꯕ꯭ꯔꯣ
ꯃꯥꯗꯣ ꯅꯍꯥꯟ ꯑꯩ ꯏꯕꯥꯅꯤꯅ ꯋꯥꯔꯤ ꯁꯥꯟꯅꯕ ꯃꯇꯝꯗꯗꯤ ꯂꯥꯛꯀꯅꯤꯅꯗꯤ ꯍꯥꯏꯔꯝ ꯕꯅꯦ ꯑꯗꯨ ꯈꯪꯗꯦ ꯀꯃꯥꯏꯅ ꯇꯧꯒꯦꯔꯥ
ꯑꯣ
ꯉꯔꯥꯡꯗꯣ ꯃꯥꯔꯀꯦꯠ ꯀꯨꯝꯕ ꯆꯠꯂꯦꯅ ꯍꯥꯏꯔꯛꯑꯦꯕ
ꯑꯣ ꯑꯣ ꯍꯧꯖꯤꯛꯀꯥꯟꯗꯤ ꯌꯥꯝ ꯅꯩꯔꯕꯅꯦ
ꯍꯣꯏ ꯑꯅꯩꯕꯤ ꯑꯣꯜꯂꯕꯅꯦ ꯍꯟꯗꯛꯇꯤ
ꯎꯝ
ꯎꯝ ꯅꯣꯏꯗꯤ ꯄꯨꯡ ꯀꯌꯥꯗ ꯆꯥꯛ ꯆꯥꯒꯦꯔꯣ
ꯍꯧꯖꯤꯛ ꯂꯣꯏꯔꯒ ꯆꯥꯔꯗꯣꯏꯅꯦ ꯍꯧꯖꯤꯛ ꯂꯧꯕ ꯆꯠꯂꯅꯤ ꯑꯗꯨꯒ ꯆꯥꯔꯅꯤ
ꯑꯣ ꯍꯥꯎ ꯍꯥꯎꯅ ꯆꯔꯣ ꯅꯣꯏꯁꯨ ꯅꯨꯡꯉꯥꯏ ꯅꯨꯡꯉꯥꯏꯅ ꯂꯩꯌꯣ ꯅꯪꯗꯤ ꯃꯤ ꯀꯌꯥ ꯂꯩꯕ꯭ꯔꯣ ꯅꯣꯏꯒꯤ ꯍꯣꯁꯇꯦꯜꯗ
ꯃꯤ ꯑꯩꯈꯣꯏ ꯍꯣꯁꯇꯦꯜꯗ ꯃꯤ ꯃꯁꯤꯡ ꯌꯥꯝ ꯌꯥꯝꯃꯤꯅꯦ ꯊꯤꯕ ꯉꯝꯗꯧ ꯃꯥꯟꯗ꯭ꯔꯦꯅꯦ
ꯑꯣ
ꯌꯥꯝ ꯌꯥꯝ